ꯅꯪꯒꯤ ꯑꯦ ꯃꯤꯒꯤ ꯃꯤꯡꯗ
ꯑ
ꯑ ꯍꯥꯏꯥꯏꯇ
ꯐꯪꯒꯕ꯭ꯔꯥ
ꯍꯪꯌꯦꯡꯔꯤꯌꯦ
ꯑꯣ ꯑꯣ ꯑꯣꯏꯗꯨꯗ
ꯍꯔꯦꯟ ꯍꯔꯦꯟ ꯀꯅꯔ
ꯍꯣꯏ
ꯐꯖꯅ ꯇꯥꯗꯦ
ꯌꯥꯝ ꯅ ꯇꯥꯏ ꯑꯩꯗꯤ
ꯎꯝ ꯍꯧꯖꯤꯛ ꯐꯖꯅ ꯇꯥꯔꯦ
ꯎꯝ ꯎ ꯎꯝ ꯁꯥꯏꯀꯜ ꯊꯥꯎꯑꯣ ꯍꯥꯏꯕ꯭ꯔꯥ
ꯁꯥꯏꯀꯜꯗꯣ
ꯀꯗꯥꯏꯗꯒꯤ
ꯑꯗꯤ
ꯎꯝ ꯍꯥꯏꯗꯤ ꯎꯝ
ꯅꯪꯗꯤ ꯍꯥꯏꯌꯦꯀꯣ
ꯍꯦ ꯑꯕ
ꯇꯥꯏꯍꯦ ꯐꯖꯅ
ꯎꯝ ꯗ ꯌ ꯀꯗꯣ ꯌꯥꯝ ꯂꯍꯥꯄꯦꯕ ꯑꯗꯨꯒꯤ ꯒꯥꯔꯤ ꯃꯆꯥ ꯂꯩꯔꯤꯕ ꯑꯗꯨꯅꯦ ꯇꯧꯕ ꯍꯥꯏꯗꯕ ꯑꯗꯨꯒꯤꯗꯣ
ꯎꯝ
ꯀꯃ ꯍꯣ ꯑ ꯇꯝꯕꯗꯤ ꯉꯩꯔ ꯍꯥꯏꯕꯟꯅ ꯍꯣꯏꯕ ꯑꯗꯨꯦ ꯅꯝꯐꯨꯗ ꯁꯥꯏꯒ ꯑꯃꯣꯠ ꯊꯥꯒꯦ ꯑꯃꯦ ꯑꯗꯣ ꯍꯗ ꯑꯦꯇ
ꯌꯥꯏ ꯐꯔꯦ
ꯀꯗ ꯆꯄ ꯀ ꯑꯦꯁꯦ ꯀꯃꯅꯅ
ꯇꯝꯃꯦ ꯐꯖꯅ ꯇꯝꯝꯕꯅꯦ
ꯎꯝ ꯍ ꯃꯌꯨꯝ ꯑ ꯏꯇꯔꯤ ꯨꯝꯃ ꯔꯒꯂꯔ ꯑꯣꯏꯜꯕ
ꯑꯗꯨ ꯍꯥꯏꯗꯤ
ꯎꯃ ꯌꯦꯕ ꯂꯩ
ꯑꯣꯏꯗꯕꯅꯦ ꯁ ꯔꯤꯒꯨꯂꯔ ꯑꯣꯏꯗꯕꯅꯦ ꯅꯦꯠꯋꯔꯛꯁꯨ ꯏꯂꯦꯛꯇ꯭ꯔꯤꯛꯁꯨ
ꯎꯝ ꯁꯔꯒ ꯃꯤꯅꯔꯒ
ꯍꯥꯥ
ꯅ ꯎꯃꯔꯤ ꯂꯩꯔꯝꯅꯤꯅ
ꯀꯔꯤꯕ
ꯅꯠꯇ꯭ꯔꯤ ꯑꯦꯁꯦꯒꯨꯝꯕꯗꯤ ꯂꯩꯔꯝꯅꯤ
ꯍꯣꯏ ꯂꯩꯌꯦ
ꯎ ꯑ
ꯑꯗꯨ ꯂꯩꯇꯔꯗꯤ
ꯃꯩ ꯂꯥꯛꯇ꯭ꯔꯁꯨ ꯎꯝ ꯎꯝ ꯎꯝ
ꯏꯃꯥꯔꯖꯦꯟꯁꯤꯒ ꯈꯛ ꯄꯥꯏꯕꯅꯦ ꯑꯗꯨꯁꯨ
ꯍꯣꯏ ꯂꯑꯣ ꯇꯑ ꯀꯣ ꯉꯁꯤ
ꯂꯧ
ꯎꯝ
ꯍꯣꯏ
ꯅꯪ ꯅꯨꯄꯤ ꯎꯝ ꯀꯝꯕ ꯑꯔꯣꯟꯕ ꯌꯥꯝ ꯂꯩꯔꯝꯃꯦ
ꯃꯩ ꯃꯩ ꯆꯥꯅꯤꯡꯉꯥꯏ ꯂꯥꯛꯑꯣ ꯌꯨꯝ
ꯑꯣ
ꯍꯥꯥ
ꯎꯝ
ꯅꯪꯒꯤ ꯒꯥꯔꯤ ꯃꯆꯥꯗꯣ ꯄꯥꯏꯔꯒ
ꯃꯥꯒꯤ ꯂꯝꯕꯤꯗꯣ ꯐꯠꯇꯕꯅꯦ ꯑꯗꯣ
ꯥ ꯂꯝꯕꯤꯗꯤ ꯌꯥꯝ ꯐꯖꯕꯅꯤ
ꯎꯝ
ꯅꯪꯒꯤ ꯂꯩꯐꯝꯗꯣ ꯕꯖꯥꯔꯒ ꯅꯛꯄ꯭ꯔꯥ
ꯑꯁ ꯌꯥꯝ ꯂꯥꯞꯄꯅꯦ
ꯂꯥꯞꯄꯅꯦ
ꯍꯣꯏ ꯇꯣꯟꯏꯇꯤ ꯃꯤꯅꯤꯠꯁ ꯀꯨꯝꯕ ꯆꯠꯂꯦꯗ
ꯑꯣꯏ ꯂꯥꯞꯄꯦ ꯑꯗꯨꯗꯤ
ꯑꯗꯨꯒ ꯑꯩꯒꯤ ꯌꯨꯝꯅ
ꯑꯥ
ꯁ꯭ꯀꯨꯜꯗ ꯑꯩꯅ ꯆꯠꯄ ꯁ꯭ꯀꯨꯜꯗꯣ ꯋꯥꯟ ꯑꯋꯥꯔꯁ ꯀꯨꯝꯕ ꯆꯠꯂꯦ ꯈꯣꯡꯅ ꯆꯠꯂꯗꯤ ꯑꯗꯨ ꯂꯩ
ꯒꯥꯔꯤꯒꯨꯝꯕ ꯂꯩꯇꯦ
ꯒꯥꯔꯤꯗꯤ ꯂꯩꯇꯔꯦ ꯑꯩꯈꯣꯏ ꯂꯝꯕꯤꯁꯨ ꯐꯠꯇꯕꯒꯤ ꯑꯣꯇꯣ ꯑꯣꯇꯣꯒꯨꯝꯕꯁꯨ ꯆꯠꯇꯕ
ꯌꯥꯝ ꯋꯥꯔꯝꯅꯤ ꯑꯗꯨꯗꯤ
ꯍꯣꯏ ꯁꯚꯦꯟ ꯊꯥꯔꯇꯤ ꯑꯗꯨꯋꯥꯏꯗ ꯁ꯭ꯀꯨꯜ ꯆꯠꯄ ꯍꯧꯔꯅꯤ ꯑꯗꯨꯗꯤ ꯎꯝ ꯌꯨꯝ ꯂꯥꯛꯄ ꯃꯇꯝꯗꯅ ꯀꯣ ꯑꯗꯨꯋꯥꯏꯗ ꯑꯗꯨꯝ ꯍꯜꯂꯛꯑꯦ ꯑꯗꯨ ꯖ
ꯑꯩꯈꯣꯏꯗꯤ ꯑꯦꯝ ꯑꯥꯔ ꯑꯣ ꯁꯥꯟꯅꯔꯅꯤ
ꯅꯪ ꯍꯥꯟꯅ ꯑꯣꯔꯤꯐꯂꯦꯝ ꯇꯧꯔꯤꯗꯣ ꯍꯧꯖꯤꯛꯁꯨ ꯇꯧꯔꯤꯕꯣ
ꯈꯪꯗꯦꯗ ꯌꯥꯎꯒꯦ ꯍꯥꯏꯕ꯭ꯔꯣ
ꯎꯝ ꯍ
ꯐꯖꯅ ꯌꯧꯗꯦꯗ ꯑꯩꯗꯤ
ꯑꯗꯣ ꯐꯂꯤꯞꯀꯥꯔꯠ ꯃꯤꯁꯣꯒꯨꯝꯕ ꯅꯪ ꯄꯥꯏꯕ꯭ꯔ
ꯑꯥ
ꯑꯗꯨ ꯎꯝ ꯅꯣꯏ ꯃꯐꯝꯗ ꯗꯤꯂꯤꯚꯔꯤ ꯇꯧꯕ꯭ꯔꯥ ꯍꯧꯖꯤꯛ ꯀꯥꯟꯁꯨ
ꯈꯪꯗꯦ ꯍꯧꯖꯤꯛꯀꯥꯟ
ꯎꯝ ꯑꯗꯨꯗꯤ ꯀꯣ ꯍꯧꯖꯤꯛꯀꯥꯟ ꯗꯤꯂꯤꯚꯔꯤ ꯇꯧꯕ ꯌꯥꯗ꯭ꯔꯦ ꯀꯦꯟꯁꯦꯜ ꯗꯣ ꯀꯝ ꯆꯂꯦ
ꯑꯁꯤꯁꯤꯗꯁꯨ ꯑꯣꯏꯔꯝꯅꯤ ꯍꯥꯒꯤꯌ ꯒꯥꯔꯤ ꯆꯦꯟꯗꯕꯤꯒꯤꯀꯣ
ꯍꯣꯏ ꯑꯈꯣꯏꯗꯁꯨ ꯐꯤꯂꯤꯞꯀꯥꯔꯗꯁꯨ ꯃꯤꯁꯣꯁꯨ ꯁ꯭ꯅꯦꯞꯗꯤꯜ ꯁꯨ ꯂꯥꯛꯑꯦ ꯐꯤꯂꯤꯞꯀꯥꯔꯗꯤ ꯂꯥꯎꯄꯗ ꯉꯥꯏꯔꯦ ꯑꯗꯣ ꯌꯥꯔ ꯇ
ꯂꯩꯕ ꯅꯨꯡꯉꯥꯏꯕ꯭ꯔꯥ
ꯎꯝ ꯎ ꯎꯝ ꯃꯥꯅ ꯍꯥꯏꯕꯗꯣ ꯐ꯭ꯂꯤꯞꯀꯥꯔꯠ
ꯀꯥꯔꯗ ꯍꯥꯥ
ꯀꯥꯔꯗ ꯃꯤꯁꯣꯗꯔꯣꯅꯪꯅ ꯍꯥꯏꯕꯗꯣ
ꯍꯣꯏ ꯀꯔꯤ ꯄꯣꯠ ꯀꯛꯀꯦ ꯍꯥꯏꯅꯣ
ꯃꯃꯤꯡꯗꯣ ꯏꯟꯁꯜ ꯗꯨꯝ ꯇꯥꯎꯕꯗ ꯑꯩ ꯇꯜꯂꯦ
ꯅꯍꯥꯟꯗꯤ ꯌꯥꯕꯨꯗꯤ ꯌꯥꯕꯅꯦ ꯍꯧꯖꯤꯛꯀꯥꯟꯗꯤ ꯈꯪꯗꯦ ꯑꯃꯨ ꯗ ꯇꯧꯋꯦ ꯀꯛꯆꯤꯡ ꯗꯤꯡꯔ ꯊꯣꯑꯦ ꯅꯪꯒꯤ ꯈꯨꯁꯤꯅꯦ
ꯑꯩꯌꯦ ꯕꯦꯡꯒꯔ꯭ꯟ ꯃꯈꯣꯟ ꯌꯥꯝ ꯇꯥꯕꯔꯣ
ꯍꯥꯥ
ꯕꯦꯡꯒꯔ꯭ꯟ ꯃꯈꯣꯟ ꯌꯥꯝ ꯍꯧꯕꯔꯥ ꯍꯥꯏꯕ
ꯍꯥ
ꯑꯩꯅꯤ
ꯐꯖꯅ ꯇꯥꯗꯦ
ꯑꯗꯨꯗꯤ ꯍꯔꯦꯅ ꯇꯧꯔꯁꯦ
ꯎꯝ
ꯎꯝ